ꯍꯜꯂꯣ ꯎꯝ ꯃꯤꯅꯠ ꯁꯨꯔꯒ ꯇꯔꯥꯅꯤꯊꯣꯏ ꯁꯨꯔ ꯇꯠꯈ꯭ꯔꯤꯅꯤꯅꯦ
ꯎꯝ ꯑ ꯅꯪ ꯅꯉꯣꯟꯗꯗꯤ ꯄꯩꯁꯥ ꯈꯔ ꯀꯥꯟꯅꯗꯧꯗꯤ ꯍꯣꯁꯇꯦꯜꯗꯗꯤ ꯊꯤꯅ ꯀꯥꯟꯅꯗꯧꯕ
ꯑꯥ ꯀꯩ ꯑꯩ ꯆꯠꯊꯣꯛ ꯈꯣꯠꯇꯣꯛ ꯆꯠꯊꯣꯛ ꯆꯠꯁꯤꯟ ꯀꯩꯀꯥ ꯇꯧꯕꯗꯣ
ꯎꯝ
ꯇꯜꯂꯤꯗꯅ ꯍꯣꯁꯇꯦꯜꯗ ꯂꯩꯔꯗꯤ ꯋꯥꯏ ꯁꯪꯉꯦꯗꯅ
ꯁꯪꯉꯦ ꯑꯗꯒꯤ ꯍꯣꯁꯇꯦꯠ ꯂꯩꯕꯩ ꯅꯨꯡꯉꯥꯏꯕꯩ ꯅꯨꯡꯉꯥꯏꯔꯤꯗꯨꯅꯦ ꯑꯩꯈꯣꯏ ꯑꯗ ꯂꯩꯕꯗ
ꯎꯝ
ꯑꯃꯒꯤꯕꯨ ꯑꯣꯏꯔꯣ ꯑꯃꯒꯤꯕꯨ ꯑꯣꯏꯔꯣ
ꯍꯣꯁꯇꯦꯜ ꯂꯩꯕꯩ ꯅꯨꯡꯉꯥꯏꯕꯁꯦ ꯀꯥꯎꯕ ꯉꯝꯗ꯭ꯔꯦꯕ
ꯌꯦꯡꯉꯣꯗꯣ ꯉꯥꯡꯅꯔꯒ ꯌꯦꯡꯕ꯭ꯔꯥ ꯀꯩꯗꯧꯕ꯭ꯔꯥ ꯇꯧꯔꯣ
ꯍꯣꯏ ꯌꯦꯡꯗꯤ ꯌꯦꯡꯉꯅꯤ
ꯎꯝ
ꯉꯥꯡꯅꯗꯧꯗꯤ ꯃꯥꯟꯗ꯭ꯔꯦ
ꯆꯠꯅꯤꯡꯕꯒꯤ ꯍꯥꯏꯗꯤ ꯀꯩꯅꯣꯒꯨꯝꯕ ꯀꯣꯆꯤꯡꯒꯨꯝꯕ ꯌꯥꯎꯅꯤꯡꯕ ꯑꯇꯩ ꯑꯇꯩ ꯑꯇꯩ ꯑꯇꯩ ꯇꯧꯕꯒꯤꯗꯤ ꯌꯥꯝ ꯅꯨꯡꯉꯥꯏꯕꯀꯣ ꯑꯗꯣ ꯍꯜꯂꯛꯑꯒ ꯆꯥꯛ ꯌꯦꯟꯁꯥꯡ ꯊꯣꯡꯗꯣꯏꯅꯤ ꯑꯗꯒꯤ ꯋꯥꯕꯗꯣ ꯆꯠꯊꯣꯛ ꯆꯠꯁꯤꯟꯒꯤ
ꯃꯥꯅꯦ ꯍꯥꯎꯒꯦꯔꯥ ꯍꯥꯎꯔꯣꯏꯔꯥ ꯃꯤꯅ ꯊꯣꯡꯕꯤꯔ ꯄꯤꯔꯛꯄꯗꯨꯅ ꯐꯔꯦ
ꯃꯥ ꯌꯨꯝ ꯅꯠꯇꯕꯅꯤꯅ ꯃꯤꯅ ꯀꯩꯁꯨ ꯊꯣꯡꯕꯤꯔꯝꯃꯣ ꯑꯩ ꯋꯥꯔꯦꯅ ꯆꯥꯛꯇꯨꯗꯤ ꯀꯅꯥꯝꯇꯪ ꯊꯣꯡꯕꯤꯔꯝꯃꯔꯣꯏꯕ
ꯎꯝ ꯌꯥꯪ ꯒꯥ ꯀꯪꯁꯤꯜꯂꯛꯄꯔꯥ ꯈꯪꯄꯣꯠꯇꯦ ꯐꯤꯒꯔ ꯒꯥ ꯑꯃꯨꯛ ꯇꯔꯛꯇꯅ ꯏꯡꯒ ꯀꯪꯁꯤꯜꯂ ꯐꯤꯒꯔꯒ ꯑꯃꯨꯛ ꯇꯥꯔꯛꯇꯅ ꯍꯥꯏꯕ ꯔꯤꯌꯦꯟ ꯂꯩꯕꯗꯩ
ꯁꯨ ꯈꯟꯅꯕ ꯌꯥꯕ ꯑꯃ ꯅꯠꯇ꯭ꯔꯒꯅ ꯆꯥꯃꯟꯗꯅ ꯄꯣꯛ ꯀꯥꯏꯕꯃꯦ
ꯑꯣꯏꯕ ꯌꯥꯕ ꯌꯥꯝ ꯌꯥꯝ ꯂꯩꯌꯦꯦꯅ
ꯂꯩ ꯍꯦ ꯍꯝ
ꯅꯪꯗꯤ ꯀꯩ ꯈꯣꯡꯗ꯭ꯔꯨꯝ ꯑꯃꯝ ꯊꯣꯡꯉꯠꯄꯗꯣꯏꯔꯥ ꯀꯔꯤ ꯊꯒ
ꯍꯥꯞꯄ꯭ꯔ ꯉꯥꯒ ꯑꯝꯇ ꯂꯩꯇꯦ ꯈꯣꯡꯊꯨꯝ ꯊꯣꯡꯁꯤ ꯊꯣꯡꯁꯤ ꯉꯔꯥꯡꯗꯥꯡ ꯉꯥ ꯂꯣꯏ ꯂꯣꯏꯊꯣꯛꯈ꯭ꯔꯦꯗꯅ ꯈꯣꯡꯖꯨꯝꯗꯪ ꯊꯣꯡꯉ ꯇꯣꯡꯉꯅꯤ ꯍꯣꯏ ꯕꯣꯔꯥꯗꯩꯔ ꯆꯥꯕ꯭ꯔꯥ ꯑꯩ ꯆꯥꯕ ꯆꯥꯅꯤꯡꯗ꯭ꯔꯦ
ꯀꯔꯤ ꯀꯔꯤ ꯇꯥꯥꯁꯜꯂꯨꯔꯕ ꯁꯥꯕ ꯊꯊꯔꯦ ꯆꯄꯔꯃꯦꯎꯒ ꯀꯔꯤꯒꯤ ꯆꯥꯅꯤꯡꯗ꯭ꯔꯤꯕ ꯑꯗꯨꯒ
ꯆꯥꯅꯤꯡꯗꯕ ꯃꯣꯏ ꯌꯦꯟꯁꯥꯒꯤ ꯑꯣꯏꯗꯤ ꯆꯥꯅꯤꯡꯗꯕ ꯐꯥꯔꯦ
ꯀꯩꯅꯣ ꯑꯗꯨ ꯅꯪꯅ ꯊꯣꯡꯖꯕꯗꯨꯕꯨ ꯑꯍꯥꯎꯕ ꯑꯃ ꯊꯤꯔ ꯊꯣꯡꯉꯨ ꯀꯩꯅꯣ ꯑꯗꯨ ꯌꯥꯝ ꯂꯅꯥꯏ ꯄꯣꯠꯇꯨꯕꯣ
ꯀꯔꯤ ꯑꯍꯥꯎꯕꯅꯣ ꯂꯩꯇꯕꯗꯨꯕꯨ ꯀꯔꯤ ꯑꯍꯥꯎꯕꯅꯣ ꯑ ꯊꯣꯡꯉꯗꯣꯏꯁꯤꯕ
ꯅꯣꯏ ꯍꯒꯣꯔ ꯑꯕ ꯆꯧ ꯎꯕ ꯍꯪꯒꯣꯜ ꯑꯃ ꯂꯩꯗꯔꯤ ꯅꯣꯏꯒꯤ
ꯀꯌꯥꯁ ꯎ
ꯄꯣꯊꯥꯗ꯭ꯔꯕꯕꯨꯖ ꯀꯥꯟ
ꯎꯝ ꯍꯪꯤ ꯆꯗꯝ
ꯌꯦꯡꯕꯤꯔꯨꯗꯦꯗ꯭ꯔ
ꯆꯦꯡꯒꯤ ꯔꯨꯇꯤ ꯆꯔꯨ ꯌꯦꯟꯕꯨꯗꯤ ꯁꯧꯔꯝꯒꯅꯦꯕ ꯃꯥꯗ ꯍꯤꯑꯝꯗꯕꯅꯤꯅ ꯑꯩꯗꯣ ꯀꯥꯔꯤꯅꯦꯕꯣ ꯑꯩ ꯐꯖꯅ ꯈꯥꯡꯉꯖꯕꯗꯨꯒꯤ ꯆꯔꯨ ꯌꯦꯦꯟꯗꯨꯗꯔꯗꯤ ꯆꯔꯨ ꯌꯦ ꯉꯥꯛꯇ ꯊꯣꯡꯉꯣꯏꯅꯦ
ꯍꯥꯎꯕꯅꯤ ꯏꯅꯦ ꯆꯔꯨ ꯌꯦꯡ ꯀ ꯀꯗꯗ
ꯎꯝ ꯍ ꯍꯦꯛꯑꯝꯗꯕꯅꯤꯅ ꯎꯄꯥꯏ ꯂꯩꯇꯦ ꯀꯥꯡꯗ ꯑꯗꯨꯝ ꯊꯣꯡꯉꯅꯤ ꯍꯥꯏꯁꯦ ꯈꯣꯡꯨꯗ ꯈꯣꯡꯗ꯭ꯔꯨ
ꯑꯩꯁꯨ ꯏ ꯊꯣꯡ ꯉꯥꯏꯔꯕꯅꯤꯅ ꯀꯩꯅꯣꯕꯨꯗꯤ ꯃꯣꯏꯒꯤ ꯀꯩꯅꯣꯗꯨꯗꯤ ꯁꯒꯣꯝ ꯈꯔꯗꯨꯗꯤ ꯈꯤꯇꯪ ꯈꯤꯇꯪ ꯆꯦꯡ ꯈꯤꯇꯪ ꯊꯣꯡꯅ ꯃꯌꯥꯝ ꯊꯣꯛꯑꯦꯕꯀꯣ
ꯎꯝ
ꯊꯣꯡꯕꯗꯣ ꯑꯗꯨ ꯀꯩꯅꯣ ꯑꯩꯅ ꯑꯃ ꯕꯤꯚꯤꯁꯥꯜꯗꯒꯤ ꯂꯩꯈꯤꯕ ꯃꯛ ꯑꯁꯪꯕꯗꯣ
ꯃꯁꯕ
ꯑꯥ ꯀꯁꯪꯕꯗꯣ ꯀꯞ ꯑꯁꯪꯕꯗꯣ ꯃꯆꯥ ꯃꯆꯥꯗ ꯀꯨꯟ ꯀꯨꯟ ꯄꯤꯕꯗꯣ ꯑꯗꯨꯒꯨꯝꯕ ꯑꯍꯨꯝ ꯈ ꯛꯇꯅꯦꯕ ꯊꯣꯡꯉꯁꯦ ꯑꯗꯨꯗꯨꯒꯅꯦ ꯄ꯭ꯔꯦꯁꯔ ꯀꯨꯀꯔ ꯃꯆꯥ ꯈꯔ ꯄꯤꯛꯄ ꯑꯃ ꯄꯤꯛ ꯊꯜꯂꯤꯅꯦꯕ
ꯎꯝ ꯍꯣꯡꯑꯝꯒꯅꯤ ꯆꯥꯛꯇꯣ ꯀꯣꯞꯊꯣꯔꯛꯄꯒꯤ
ꯍꯣꯏ ꯑꯗꯒꯤꯗꯤ ꯃꯍꯤꯁꯨ ꯑꯃꯨꯛ ꯍꯥꯞꯄꯤꯗꯅ ꯃꯍꯤ ꯈꯔ ꯍꯥꯏꯕꯗꯤ ꯆꯦꯡ ꯆꯥꯛ ꯊꯣꯡꯕꯗꯅ ꯑꯃꯨꯛ ꯄꯨꯔꯥ ꯀꯩꯅꯣ ꯑꯣꯏꯅ ꯊꯣꯡꯉꯅꯦ ꯑꯗꯨꯗꯗꯤ ꯃꯍꯤ ꯔ ꯂꯪꯒꯞ ꯊꯣꯡꯝ ꯏꯅꯦ
ꯑꯩꯁꯨꯦ ꯍꯣꯔꯦꯟ ꯑꯝꯇꯕꯨ ꯊꯣꯡꯉꯦꯅꯦ ꯁꯪꯒꯣꯝꯈꯤ ꯑꯗꯨꯕꯨ
ꯐꯅꯌꯥꯝ ꯑꯃ ꯆꯥꯈ꯭ꯔꯕꯅꯦ ꯉꯔꯥꯡ ꯑꯗꯒꯤꯗꯤ ꯈꯔ ꯑꯃꯨꯛ ꯂꯩꯔꯝꯃꯦ ꯑꯗꯨ ꯈꯔ ꯑꯃꯨꯛ ꯆꯠꯁꯤꯜꯂꯦ ꯑꯗꯒꯤꯗꯤ ꯑꯩꯣꯏꯇꯣꯡꯝꯒꯤ ꯄꯨꯅꯕ ꯌꯦꯔꯨꯝ ꯐꯨꯠꯄꯗꯣ ꯌꯦꯔꯨꯝ ꯑꯃ ꯆꯥꯥꯁꯜꯂꯦ ꯑꯩꯈꯣꯏ ꯃꯥꯏ ꯋꯥꯅꯤ ꯑꯃꯨꯛ ꯆꯥ ꯑꯃꯨꯛ ꯆꯂꯦ ꯑꯗꯨꯗꯨꯅ ꯍꯣꯔꯦꯟ ꯅꯣꯡꯃꯥꯏ ꯉꯥꯏꯍꯥꯛ ꯂꯩꯔꯒ ꯑꯦ ꯆꯥꯅꯤꯡꯗ꯭ꯔꯦꯁꯨ ꯑꯩ ꯏꯆꯥꯡ ꯐꯤꯖꯥꯗꯤ ꯆꯥꯈꯤꯅꯦ ꯑꯗꯣ ꯍꯣꯔꯦꯟ ꯋꯥꯏ ꯊꯣꯡ ꯗꯤ ꯍꯣꯔꯦ ꯋꯥꯕꯨꯗꯤ ꯇꯅꯤ ꯍꯧꯖꯤꯛꯇꯤ ꯉꯥꯏꯍꯥꯛ ꯈꯔ ꯂꯩꯔꯒ ꯍꯥꯏꯇꯥꯔꯦ
ꯎꯝ ꯅ ꯆꯣꯡꯨ ꯀꯌꯥ ꯂꯩꯗ
ꯃꯥꯗꯤ ꯄꯨꯡ ꯀꯩꯅꯣ ꯋꯥꯏ ꯍꯜꯂꯛꯑꯦ ꯄꯨꯡ ꯑꯍꯨꯝ ꯃꯈꯥꯏ ꯑꯅꯤ ꯃꯈꯥꯏ ꯋꯥꯏ ꯊꯥꯏ ꯍꯥꯏꯕꯀꯣ ꯌꯧꯔꯛꯄꯅꯤ ꯁꯤꯗ ꯄꯨꯡꯃꯨꯛ ꯆꯪꯉꯒ ꯑꯍꯨꯝ
ꯎꯝ ꯅꯣꯏꯗꯩꯅ ꯀꯩꯅꯣ ꯐꯕ ꯇꯤꯖꯤ ꯐꯕꯥꯛ ꯂ
ꯑꯗꯨꯝ ꯀꯨꯟꯊ꯭ꯔꯥ ꯂꯧꯋꯦ ꯍꯥꯏꯕꯅꯦ ꯀꯨꯟ ꯂꯧꯕꯁꯨ ꯌꯥꯎꯋꯦ ꯌꯦ ꯑꯗ ꯑꯩꯈꯣꯏ ꯇꯣꯝꯅ ꯍꯥꯏꯕ ꯏꯁ ꯅꯨꯡꯉꯥꯏꯇ ꯆꯗꯅ ꯀꯨꯟꯊ꯭ꯔꯥ ꯀꯟꯊ꯭ꯔꯥ ꯑꯗꯨꯝ ꯄꯤꯃ ꯍꯥꯏꯅꯤ
ꯃꯥ ꯑꯔꯝ ꯐꯖꯂꯃꯤꯕ ꯀꯨꯟꯗꯤꯒꯗꯤ ꯍꯥꯏꯔ ꯗ
ꯑꯗꯨꯅꯦ ꯄꯩꯁꯥꯒ ꯌꯥꯝ ꯊꯣꯛꯄꯒꯤ ꯃꯑꯣꯡꯗ
ꯑ ꯆ ꯆꯔ
ꯉꯔꯥꯡꯁꯦ ꯁꯪꯒꯣꯝ ꯈꯦ ꯆꯥꯅꯤꯡꯉꯦ ꯆꯥꯅꯤꯡꯉꯦ ꯆꯥꯅꯤꯡꯉꯦꯅ ꯇꯧꯔꯛꯑꯦ ꯑꯗꯨꯒ ꯄꯩꯁꯥꯁꯨ ꯑꯩꯅ ꯄꯨꯊꯣꯛꯑꯦ ꯊꯣꯡꯕꯁꯨ ꯑꯩꯅ ꯊꯣꯡꯉꯦ
ꯊꯁꯨ ꯊꯦꯡ
ꯍꯥ ꯑꯧ ꯐꯦꯡꯕꯨꯗꯤ ꯑꯩꯅꯦꯡ ꯐꯦꯡꯗ ꯃꯥꯜꯂꯦ ꯑꯩꯈꯣꯏ ꯃꯥꯜꯅ ꯐꯦꯡꯉꯝꯅꯤ ꯑꯌꯨꯛꯇ ꯔꯇ ꯍꯗꯣ ꯈꯪꯗꯦ ꯑꯗꯣ ꯑꯩꯈꯣꯏ ꯈꯛꯇꯁꯨ ꯉꯥꯏꯔꯕꯅꯤꯅꯅꯦ ꯂꯩꯗꯤ ꯏꯃꯨꯡ ꯏꯃꯨꯡ ꯂꯩꯗꯤ ꯑꯗꯨꯨ ꯑꯗꯨꯝ ꯐꯖꯅ ꯊꯝꯖꯜꯂꯕꯅꯤꯅ ꯍꯦꯛꯇ ꯕꯦꯁꯤꯟ ꯅꯥꯞꯁꯤꯗ ꯍꯦꯛꯇ ꯊꯝꯃꯝꯕ ꯅꯣꯡꯉꯥꯜꯂꯛꯄ ꯃꯥꯜꯅ ꯍꯦꯛꯇ ꯐꯦꯡꯉꯝꯃꯦ
ꯍꯣꯏ ꯀꯨ ꯀꯋꯥꯅꯤ ꯑꯗꯨ
ꯌꯥꯝꯗ꯭ꯔꯦ ꯃꯤ ꯌꯥꯝꯗ꯭ꯔꯕꯅꯤꯅ
ꯣꯏ ꯍ ꯑꯅꯤꯔꯛ ꯊꯣꯛꯣꯛꯇꯅꯦ ꯄꯤ ꯑꯍꯥꯟꯕ ꯆꯥ ꯆꯒꯦ
ꯑꯗꯨꯅꯦ ꯑꯩꯈꯣꯏꯁꯨ ꯊꯥꯏꯅꯗꯤ ꯊꯥꯏꯅ ꯑꯩꯈꯣꯏ ꯇꯔꯦꯠ ꯂꯩꯔꯤ ꯆꯖꯤ ꯀꯥꯟꯗꯗꯤ ꯌꯥꯝꯃꯝꯃꯦ ꯍꯧꯖꯤꯛꯇꯤ ꯑꯩꯈꯣꯏ ꯀꯩꯅꯣ ꯈꯛꯇ ꯉꯥꯏꯔꯦ ꯑꯍꯨꯝ ꯃꯔꯤ ꯑꯅꯤ ꯑꯍꯨꯝ ꯈꯛꯇ ꯉꯥꯏꯔꯕꯅꯤꯅ ꯌꯥꯝꯗ꯭ꯔꯦ
ꯑꯣꯗꯅ ꯕꯔ ꯋꯥꯔ ꯊ
ꯍꯥꯎꯖꯅꯤ ꯍꯦꯃꯔꯥ ꯅꯪ ꯊꯣꯡꯕꯕꯨ
ꯆꯨꯝꯃꯦ
ꯍ
ꯉꯅꯥ ꯀꯄꯤꯤꯒ ꯍꯥꯥꯛꯄꯗꯤ
ꯍꯥꯞꯆꯤꯜꯂꯨꯗꯅ ꯅꯥꯀꯨꯞꯄꯤ ꯆꯣꯡꯗ꯭ꯔꯣ
ꯅ ꯀꯨꯄꯤ ꯁꯅꯤ ꯆꯣꯡꯉꯒꯅꯤ
ꯑꯁ ꯍꯤꯡꯒꯣꯜꯒꯤꯗꯤ ꯌꯥꯝ ꯂꯩꯔꯤ ꯄꯣꯠꯅꯦꯕꯀꯣ ꯃꯃꯥꯡꯗ ꯃꯅꯤꯡꯗ ꯃꯈꯥꯗ ꯑꯋꯥꯡꯗ
ꯑꯁ
ꯆꯠꯄ ꯇꯟꯕꯩ ꯋꯥꯅꯦꯕ ꯑꯩꯅꯅꯦ ꯀꯩꯅꯣ ꯇꯧꯕꯁꯤꯗ ꯁꯨꯝ ꯃꯇꯝ ꯍꯥꯡꯉ ꯂꯩꯕꯁꯤꯗ ꯑꯩ ꯉꯍꯥꯟꯗꯒꯤꯩ ꯂꯥꯏꯔꯤꯛ ꯄꯥꯒꯦ ꯄꯥꯒꯦꯁꯨ ꯈꯂ ꯁꯨꯝ ꯄꯥꯁꯨ ꯄꯥꯗꯦ ꯑꯗꯒꯤ ꯑꯩꯅ ꯊꯕꯛ ꯑꯝꯇꯪꯗꯤ ꯄꯩꯁꯥꯁꯦ ꯀꯩꯅꯣꯝ ꯈꯤꯇꯪꯗꯤ ꯊꯣꯛꯄ ꯑꯝ ꯁꯨꯝ ꯇꯧꯅꯤꯡꯕ ꯑꯗꯨꯗꯥꯥꯏꯅꯦ ꯑꯦ ꯁꯤꯗꯤ ꯍꯤꯡꯒꯣꯜ ꯁꯨꯕꯅ ꯐ ꯐꯅꯦꯅ ꯑꯩꯁꯦ ꯉꯔꯥꯡ ꯅꯍꯥꯟꯗꯒꯤ ꯍꯤꯡꯒꯣꯜꯗ ꯐꯗꯤꯒꯣꯝ ꯍꯨꯟꯒꯗꯧꯕꯅꯦ ꯍꯨꯟꯕ ꯑꯝꯅꯦ ꯑꯝꯇ ꯂꯩꯇꯗꯅ ꯀꯣꯏꯊꯤ ꯀꯣꯏꯊꯤ ꯀꯣꯏꯊꯤ ꯊꯤꯕꯗ
ꯁꯤ ꯃꯃꯥꯁꯤꯡꯗꯣꯏ ꯈꯔ ꯂꯩꯗꯦ ꯑꯗꯨ ꯀꯨꯟꯌꯥꯗ ꯂꯩꯗꯕ꯭ꯔꯣ
ꯂꯩꯕꯗꯣ ꯄꯤꯁꯛ ꯄꯤꯛꯑꯦꯗꯅ ꯑꯗꯣ ꯀꯩꯅꯣ ꯇꯧꯗ꯭ꯔꯦ ꯍꯥꯏꯗꯤ ꯂꯩꯕꯨꯗꯤ ꯂꯩꯕꯨ ꯀꯃꯥꯏ ꯍꯥꯏꯇꯥꯔꯦ ꯄꯤꯛꯑꯦꯕ ꯑꯇꯩ ꯄꯣꯠꯁꯨ ꯊꯥꯈꯤꯕꯅꯤꯅꯅꯦ ꯊꯥꯐꯝꯗꯣ ꯂꯩ
ꯎꯝ ꯣꯔꯒ ꯕꯣꯔꯥꯗ ꯀꯩꯅꯣ ꯍꯥꯟꯅ ꯇꯧꯕꯗꯣ ꯈꯪꯕ꯭ꯔꯥ
ꯈꯪꯉꯅꯤ
ꯁꯤꯁꯨ ꯁꯝ ꯇꯧ ꯌꯥ ꯐꯔ
ꯌꯥ ꯌꯥꯌꯥꯕꯕꯗꯤꯌꯥꯏ
ꯑꯩꯈꯣꯏ ꯊꯥꯕꯤ ꯌꯥꯝ ꯂꯩꯇꯕ ꯊꯕꯛ ꯆꯤꯟꯅꯕꯒꯤ ꯀꯣꯏ ꯃꯥꯥꯡ ꯀ ꯊꯥꯏ ꯅ ꯃꯥ ꯊꯥꯕꯅꯤ ꯆꯥꯏꯣꯏ ꯇꯤꯜꯍꯧ ꯆꯅꯕ ꯑ ꯆꯔꯛꯏꯗꯕ ꯑꯩꯈꯣꯏ ꯃꯥꯅ ꯊꯥꯕꯩ ꯉꯥꯛꯇꯅꯤ ꯆꯥꯏ ꯆꯍꯤ ꯆꯄ ꯟꯒꯗꯤ ꯐꯥꯎ ꯐꯥꯎꯅꯗ꯭ꯔꯣꯅ
ꯟꯒꯔꯤ ꯟꯒꯔꯤ ꯐꯥꯎꯅ ꯍꯥꯏꯗꯤꯦ ꯤꯟꯒꯗꯤ ꯁꯤꯗ ꯀꯩꯅꯣꯗꯁꯨ ꯑꯦꯞꯇꯁꯨ ꯋꯥꯔꯤ ꯁꯥꯟꯅꯗꯦ ꯃꯥꯒꯗꯤ
ꯎꯝ
ꯃꯥꯗꯤ ꯌꯥꯗꯕꯅꯤꯅ ꯑꯩꯅ ꯇꯗꯅ
ꯃ ꯊꯕꯁ ꯌꯥꯗꯔꯤꯅꯤ
ꯑꯁ ꯆꯤꯜꯂꯝꯒꯅꯤ ꯆꯤꯜꯂꯝꯒꯅꯤ ꯃꯥꯗꯤ ꯊꯕꯛ ꯌꯥꯝ ꯁꯨꯕꯅꯤ
ꯆꯤꯜꯂꯝꯗꯅꯤ ꯈꯗ꯭ꯔꯦꯕ
ꯑꯥ
ꯅꯪꯁꯨ ꯂꯣꯏꯔ ꯔꯨꯁꯨꯂꯥꯗ ꯑꯃ ꯇꯧꯔꯒꯦ ꯔꯨꯁꯨꯝꯂꯥ ꯂꯣꯏꯔꯒ ꯑꯃꯨꯛ ꯗꯤꯟ ꯑꯃꯨꯛ ꯇꯧꯒꯦ ꯑꯃꯝꯇꯪ
ꯑꯩꯅ ꯔꯣꯁꯤꯂꯥꯗ ꯃꯩ ꯌꯥꯎꯗ꯭ꯔꯦ ꯑꯃꯨꯛ ꯑꯃꯨꯛꯄꯗꯤ ꯁꯥꯟꯅꯔ꯭ꯔꯦꯕ ꯑꯩꯉꯣꯟꯗ ꯑꯃꯨꯛ ꯇꯧ ꯃꯉꯣꯟ ꯑꯃꯨꯛ ꯑꯃꯨꯛꯕꯨꯗꯤ ꯁꯥꯟꯅꯔꯦ ꯃꯩ ꯌꯥꯎꯗ꯭ꯔꯦ ꯊꯝꯃꯒꯦꯅ ꯍꯥꯏꯔꯒ ꯊꯝꯈꯕꯅꯦ ꯃꯔꯨ ꯑꯣꯏꯅ ꯑꯃꯨꯛ ꯁꯥꯟꯅꯔꯒꯦꯅ ꯂꯣꯏꯈꯤꯗꯧꯔꯕꯅꯤꯅ ꯀꯩꯗꯧꯅꯤ ꯁꯥꯟꯅ ꯊꯣꯛꯍꯧꯗ꯭ꯔꯗꯤ ꯑꯩꯗꯤ ꯑꯌꯥꯗꯕꯗ ꯐꯅꯌꯥꯝ ꯑꯃꯁꯝꯨ ꯆꯠꯈꯔꯦ
ꯑꯩꯁꯨ ꯌꯥꯗꯦ ꯑꯃꯕꯨꯗꯤ ꯌꯥꯈꯤꯗ꯭ꯔꯦ
ꯂꯩꯔꯤꯕ ꯍꯧꯗꯣꯡꯁꯤꯡꯁꯤꯅ ꯈꯣꯡꯄꯥꯡ ꯀꯥꯎꯔꯒꯁꯨ ꯆꯠꯄ ꯅꯠꯇꯦ ꯐꯕꯨꯡꯁꯦ ꯂꯣꯏ ꯀꯥꯈꯠꯇꯣꯏꯅꯦꯕ ꯀꯩꯁꯨ ꯅꯠꯇꯕꯗꯗꯤꯅꯦ ꯈꯨꯠ ꯊꯤꯡꯖꯤꯜꯂꯨꯕꯁꯦ ꯆꯤ ꯀꯦ ꯇꯧꯔꯛꯀꯅꯦꯕ ꯑꯩꯈꯣꯏ ꯑꯉꯥꯡꯗꯤ ꯑꯃ ꯂꯩꯕ ꯀꯣꯛ ꯑꯃ ꯇꯧꯕ ꯑꯃ ꯑꯗꯨꯒꯅꯦ ꯈꯪꯕ꯭ꯔꯥ ꯑꯩ ꯐꯥꯕꯨꯡꯁꯦ ꯀꯥꯈꯠꯂꯛꯄ ꯀꯥꯟꯗꯅꯦ ꯑꯩꯅ ꯈꯣꯡꯄꯥꯡ ꯀꯥꯎꯔ ꯇꯥꯟꯊꯒꯤꯈꯤꯕꯁꯦ ꯀꯩꯝ ꯍꯥꯏꯔꯣꯏꯕꯀꯣ ꯀꯥꯈꯠꯂꯛꯀꯅꯦꯕ ꯑꯗꯒꯤꯗꯤ ꯑꯩꯅ ꯅꯟꯖꯟꯒꯦꯅ ꯃꯁꯤꯗꯤ ꯃꯁꯛꯁꯦ ꯅꯨꯡꯁꯤ ꯁꯤꯗꯦꯅ ꯈꯣꯡꯅꯒ ꯅꯟꯖꯟꯕꯁꯦꯒꯃ ꯀꯔꯤꯝ ꯍꯥꯏꯗꯕꯤ ꯑꯗꯨꯝ ꯂꯩꯖꯥꯅꯤ
ꯀꯩꯅꯣ ꯇꯧꯔꯝꯃꯤ ꯑꯗꯨꯅꯕꯨ ꯍꯥꯡꯗꯣꯛ ꯍꯥꯡꯗꯣꯛ ꯍꯥꯏꯅꯩꯗꯅꯦ
ꯍꯧꯖꯤꯛꯁꯨ ꯑꯗꯨꯝ ꯍꯧꯖꯤꯛꯁꯨ ꯑꯗꯨꯝ ꯀꯩꯅꯣ ꯂꯩꯔꯤꯕꯁꯦ ꯈꯨꯄꯥꯛꯅ ꯊꯥꯕꯒ ꯆꯪ ꯃꯅꯜꯂꯤꯦꯁꯦ
ꯎꯝ
ꯐꯔꯦ ꯑꯗꯨꯗꯤ ꯅꯪꯁꯨ ꯁꯨꯕꯤꯂꯥꯗ ꯑꯃꯨꯛ ꯇꯧꯔꯣ ꯑꯩꯁꯨ ꯊꯝꯃꯒꯦ ꯐꯣꯟ ꯆꯥꯔꯖ ꯇꯧꯁꯟꯒꯦ
ꯍꯣꯏ ꯍꯣꯏ ꯍꯣꯏ ꯊꯝꯃꯦ ꯊꯝ ꯎꯝ ꯕꯥꯏ